ꯑꯥ ꯑ ꯑꯍꯩꯕ ꯍꯩꯕ ꯍꯥꯏꯗꯣ ꯑꯩꯅꯤ ꯑꯍꯩꯕꯗꯣ ꯑꯩꯅ ꯁꯦꯝꯒꯤꯝꯅꯤ
ꯅꯩ ꯑꯃꯨꯛ ꯁꯤꯒꯤꯅꯤꯒꯣ
ꯀꯩꯅꯣ ꯄꯤꯀꯞ ꯍꯥꯏꯅꯦ ꯀꯥ ꯎ ꯈꯨꯟꯗꫭꯔꯦ ꯑꯩ ꯎꯏꯍꯦ
ꯀꯩꯗꯧꯗꯣꯏꯅꯣ ꯎꯗꯨꯅ
ꯀꯟꯗꯦ ꯎ ꯃꯣꯏ ꯁꯤ ꯉꯥꯏ ꯂꯩ ꯈꯨꯜꯂꯣ ꯈꯨꯜꯂꯣꯏ ꯈꯨꯜꯂꯤ ꯑꯣ ꯑꯥꯗ ꯁꯨ ꯑꯃ ꯂꯩ ꯀꯩꯅꯣ ꯈꯪꯗꯦ ꯌꯦꯡꯉꯨꯒꯤꯒꯦ
ꯃꯥ ꯃꯥꯅꯦ ꯐꯤꯒꯨꯝꯕꯝ ꯌꯦꯠꯁꯟꯕꯅꯦ ꯐꯤ ꯐꯤꯒꯨꯝꯕꯝ ꯌꯦꯠ ꯐꯤꯅꯦꯕ ꯁꯤꯗꯤ ꯌꯥꯔꯕ ꯁꯨꯃꯥꯏ ꯉꯥꯡꯉꯗꯤ
ꯎꯝ
ꯑꯦ ꯆꯪꯗꯦꯅꯦ ꯍꯥꯏꯗꯤ ꯁꯨ ꯁꯨꯒꯨꯝꯕ ꯃꯐꯝꯁꯦ ꯑꯥ ꯀꯩꯅꯣ ꯑꯥ ꯕꯣꯁ ꯑꯃꯝ ꯂꯩꯕꯩ ꯇꯥꯏꯞ ꯇꯧꯔꯦ ꯍꯥꯏꯗꯤ ꯌꯨꯝꯁꯤꯡꯁꯦ ꯍꯥꯏꯗꯤ ꯑꯩꯈꯣꯏꯒꯤ ꯌꯨꯝ ꯁꯦꯝꯅꯕ ꯃꯐꯝꯗꯣ
ꯁꯤ ꯍꯥꯎꯁ ꯇꯨꯔ
ꯁꯦꯕꯥꯥꯎ ꯆꯤꯡꯗ ꯕꯣꯖ ꯑꯃꯃꯝ ꯂꯩꯔꯦ ꯉꯟꯅꯁꯨ ꯂꯩꯕꯩ ꯇꯞ ꯇꯧꯕꯅꯦ ꯑꯗꯣ ꯍꯟꯗꯛꯁꯨ ꯑꯗꯨꯝ
ꯍꯨꯟꯗꯛꯀꯤ ꯅꯪꯒꯤ ꯁꯤꯝ ꯍꯧꯁ ꯊꯥꯕꯩ ꯑꯗꯨꯃꯥꯏꯅ ꯇꯧꯕꯗꯨꯗ ꯑꯝꯐꯥꯎ ꯎꯗ꯭ꯔꯤ ꯑꯗꯨꯗꯤ
ꯎꯝ
ꯏꯁ ꯏꯃꯩꯃꯥꯏ ꯁꯤꯒꯤ ꯕꯤꯁ ꯃꯣꯠꯁꯦ ꯃꯥ ꯅꯨꯡꯊꯪꯒ ꯉꯥꯛꯊꯣꯛꯏꯅꯦ ꯇꯧꯅꯣ ꯍꯧꯖꯤꯛ
ꯎꯝ
ꯁꯥꯊꯤꯕ ꯑꯗꯨꯏꯁꯦ ꯑꯗꯨꯝ ꯇꯧ ꯌꯥꯗꯕ꯭ꯔꯥ
ꯌꯥꯗꯦ ꯑꯩ ꯁꯦ ꯑꯗꯨꯝ ꯇꯧꯕ ꯂꯩꯔꯗꯤ ꯒꯦꯝꯁꯦ ꯏꯂꯥꯏ ꯂꯥꯏꯔꯣꯏꯗ꯭ꯔꯣ
ꯎꯝ ꯏꯂꯥꯏ ꯂꯥꯏꯅ ꯎꯝ ꯁꯥꯟꯗ ꯑꯃꯦꯖꯤꯡ ꯇꯧ ꯌꯥꯅꯣ
ꯌꯥꯗꯕꯩꯅꯤ ꯑꯗꯨ ꯑꯗꯨꯃꯥꯏꯅ ꯑꯗꯨꯝ ꯇꯧꯍꯟꯕꯤꯒꯦ ꯇꯧꯕꯗ ꯃꯥꯅ ꯌꯥꯗꯕꯩ ꯆꯂꯛꯏꯟ ꯆꯠꯂꯛꯏꯁꯦ ꯃꯥꯅ ꯌꯥꯅꯤꯡꯗꯕꯩꯅꯦ ꯑꯗꯨꯃꯥꯏꯅ ꯑꯗꯨꯝ ꯇꯧ ꯂꯩꯕꯗꯣ
ꯃꯥꯗꯤ ꯄꯥꯝꯖꯗꯕ꯭ꯔꯣ ꯁꯤꯝꯄꯜ ꯂꯤꯚꯡ ꯍꯥꯏ ꯊꯤꯡꯀꯤꯡ ꯑꯃ ꯄꯥꯝ
ꯎꯝ ꯑꯁ ꯂꯤꯁꯤꯡ ꯑꯃ ꯆꯥꯎꯕ ꯆꯥꯎꯍꯟꯁꯤ ꯑꯦꯂꯪꯕꯤ ꯅꯒ ꯇꯧꯅꯤ ꯑꯗꯣ ꯕꯣꯁꯀꯨꯝꯕ ꯑꯃꯗ ꯂꯪꯅꯤꯡꯕ ꯑꯩꯁꯦ ꯌꯥꯗꯦ ꯑꯗꯨ ꯑꯗꯨ ꯃꯥꯡꯒꯤꯕꯩ ꯇꯥꯏꯞ ꯂꯪꯕꯗꯨꯗ ꯌꯦꯡꯁꯤꯀꯣ
ꯌꯥꯎꯗꯗꯤ ꯑꯗꯨꯝꯄꯔ ꯎꯝ ꯊꯤꯔꯨꯔꯣ ꯑꯗꯨꯗꯤ
ꯃꯥꯥꯡꯒꯔꯦ ꯃꯥꯡꯈ꯭ꯔꯦ ꯑꯣ ꯇꯥꯔ ꯂꯩ ꯇꯥꯔ ꯂꯩ ꯍꯥꯏꯗꯤ ꯑꯩꯅ ꯁꯤꯟꯕꯗꯣ ꯀꯦꯟꯁꯦꯜ ꯇꯧ ꯌꯥꯗꯕ ꯑꯩꯅ ꯍꯩꯇꯕꯔꯣ ꯀꯩꯅꯣ ꯁꯤꯔꯣꯏ ꯆꯤꯔꯣꯏ ꯁꯨꯃꯥꯏ ꯁꯨꯃꯥꯏꯅ ꯏ ꯁꯥꯔ ꯁꯨꯃꯥꯏꯅ ꯏ ꯍꯥꯟꯅ ꯑꯗꯨꯝ ꯌꯥꯔꯦ ꯏ ꯐꯨꯜ ꯍꯣꯏ ꯏ ꯌꯥꯎꯔꯕꯅꯤ ꯈꯨꯠꯂꯛꯇꯦꯅꯤ ꯑ ꯑꯝꯇꯪꯒꯤꯅꯤ ꯑꯃꯇꯪ ꯂꯪꯉꯥꯏ ꯂꯣꯏꯔꯦꯕ
ꯑꯣ ꯂꯡꯉꯗꯤ ꯂꯩ ꯈꯨ ꯈꯨꯟ ꯈꯨꯟꯕ ꯌꯥꯍꯟꯗꯧ ꯃꯥꯜꯂꯦ ꯌꯥꯗꯦ
ꯍꯥꯏꯗꯤ ꯑꯗꯨꯃ ꯍꯟꯖꯤꯟ ꯍꯟꯆꯟ ꯇꯧꯕ ꯂꯩꯔꯅꯤ ꯁꯤꯅꯤ ꯃꯣꯏ ꯍꯥꯏꯅꯤꯡꯉꯤꯁꯤ ꯂꯪꯊꯣꯛ ꯂꯪꯁꯤꯟ ꯂꯪꯊꯣꯛ ꯂꯪꯁꯤꯟ ꯅ ꯏꯗꯦ ꯃꯣꯏ ꯌꯥꯝ ꯌꯥꯝꯕ ꯃꯤꯡ ꯁꯥꯊꯤꯅꯦ ꯃꯣꯏꯁꯦ
ꯑꯗꯨꯅꯤ ꯅꯪ ꯁꯤꯗꯧꯔꯝꯅꯦꯗ ꯑꯗꯨ
ꯀꯁꯨ ꯁꯤꯔꯣꯏꯗ ꯑꯩ ꯄꯥ ꯇꯕ
ꯍꯥꯏꯗꯤ ꯍꯥꯏ
ꯃꯣꯏꯅ ꯍꯥꯠꯄ ꯉꯝꯗꯦꯕꯀꯣ ꯑꯗꯨꯒꯤꯅꯤꯗ
ꯁꯨꯃꯥꯏꯅ ꯑꯅꯤ ꯆꯪꯁꯤꯜꯂꯛꯄꯅꯦ ꯂꯨꯝꯈꯠꯂꯛꯄꯅꯦ ꯑꯦꯐ ꯅꯝꯕꯩꯒꯤ ꯈꯪꯕ ꯁꯤꯗꯁꯨ ꯑꯃꯥ ꯂꯩꯔꯅꯤ ꯌꯥꯝ ꯈꯜꯂꯦ ꯁꯨꯝ ꯁꯨꯝ ꯃꯣꯏꯁꯦ ꯌꯥꯝꯃꯗꯤ ꯁꯥꯊꯤ ꯌꯥꯝꯅꯦꯕ ꯃꯣꯏ ꯇꯤꯞꯁꯇꯨ ꯑꯩꯅ ꯂꯨꯝꯈꯠꯂꯛꯏꯁꯦ ꯑꯦꯞꯁꯦ ꯄꯛ ꯄꯛ ꯄꯛ ꯇꯧꯔꯒ
ꯍ
ꯀꯥꯡꯖ ꯀꯥꯡ ꯀꯥꯡ ꯀꯥꯡ ꯍꯥꯂꯦꯀꯥꯟꯗ ꯍꯦꯛꯇ ꯅꯩꯁꯜꯂꯛꯑꯦ ꯃꯣꯏꯅ ꯑꯁ
ꯎꯝ
ꯁꯥꯊꯅꯦ ꯃꯣꯏꯁꯦ
ꯍꯥ ꯂꯩꯇꯦ ꯑꯩ ꯍꯌꯦꯡ ꯌꯥꯔꯗꯤ ꯀꯥꯞꯄꯛꯀꯦ ꯃꯃꯥꯗ ꯍꯥꯏ ꯁ꯭ꯔꯤ ꯑ ꯁ ꯀꯗ
ꯑꯁꯤ ꯅꯠꯇ꯭ꯔꯗꯤ ꯌꯥꯗꯦ ꯍꯥꯏ ꯑꯦ ꯉꯁꯤ ꯄꯤꯔꯛꯇꯦꯔꯤꯕ ꯃꯣꯏꯅ ꯅꯪꯉꯣꯟꯗ ꯀꯗꯔ ꯇꯧꯕ ꯑꯣꯏꯔꯝꯃꯗꯤ ꯍꯌꯦꯡ ꯄꯦꯔꯛꯀꯦ ꯍꯥꯏ ꯄꯤꯈꯤꯗ꯭ꯔꯗꯤ ꯑꯦꯔꯥ ꯎꯝ ꯃꯤꯅꯨꯡꯁꯤ ꯌꯥꯎꯔꯗꯤ ꯅꯪ ꯃꯤꯅ ꯀꯗꯔ ꯇꯧ ꯌꯥꯇꯝꯅꯤ
ꯎꯝ ꯊꯩ ꯅꯨꯡꯁꯥꯒꯦꯝ ꯁꯥꯟꯅꯍꯜꯂꯤꯁꯤꯗꯦꯌꯥ
ꯁꯤ ꯃꯤꯅꯨꯡꯁꯤ ꯅꯠꯇꯦ ꯁꯤꯗꯤ ꯒꯦꯝ ꯁꯥꯟꯅꯒꯅꯤ
ꯄꯨꯡ ꯑꯃꯈꯛ ꯁꯅꯕꯗꯥ ꯂꯨꯄꯥ ꯆꯥꯝꯃꯅꯤ ꯄꯤꯔꯛꯑꯣ ꯑꯗꯨꯗꯤ ꯂꯨꯄꯥ ꯀꯨꯟꯈ ꯑꯣꯏꯁꯨ ꯄꯤꯔꯛꯑꯣ
ꯀꯨꯜ ꯂꯥꯏꯇꯩ
ꯑꯗꯨꯅꯦ ꯁꯤꯃꯤꯅꯨꯡꯁꯤ ꯅꯠꯇꯕ꯭ꯔꯥ ꯅꯪꯒꯤ ꯂꯩꯇ ꯇꯧꯁꯨ ꯎꯕꯗ ꯑꯩꯅ
ꯑꯗꯨꯗꯤ ꯁꯤꯝꯄꯦꯇꯤ ꯀꯧꯋ ꯃꯤꯅꯨꯡꯁꯤ ꯅꯠꯇꯦ
ꯀꯩꯗꯕꯨ ꯈꯦꯅꯔꯤꯕ ꯁꯨꯗꯤꯔ ꯁꯍꯦꯕ
ꯑꯃꯅ ꯏꯪꯂꯤꯁ ꯑꯃꯅ ꯃꯅꯤꯄꯨꯔꯤ
ꯎꯝ ꯑꯗꯨꯅ ꯑꯗꯨꯅ ꯂꯨꯄꯥ ꯀꯨꯟꯗꯣ ꯑꯩꯅ ꯄꯨꯁꯤꯟꯈꯤꯕꯗꯨꯗ ꯑꯗꯨꯝ ꯀꯛꯑꯒꯦ
ꯀꯩꯒꯤꯅꯣ
ꯀꯨꯟ ꯀꯨꯟ ꯑꯣꯏ ꯂꯧꯔꯒꯦ ꯅꯠꯇ꯭ꯔꯥ ꯀꯌꯥꯅꯣ ꯑꯗꯨꯝ ꯂꯧ ꯍꯥꯏꯔꯣ ꯆꯥꯝꯃ ꯍꯜꯂꯛꯑꯣ ꯄꯨꯡꯗ ꯆꯥꯝꯃ ꯂꯧꯋꯦ ꯒꯦꯃꯤꯡ ꯀꯦꯐꯦꯗ ꯂꯧꯅꯩꯌꯦ ꯑꯄꯥꯝꯕ ꯒꯦꯝ ꯁꯥꯟꯅꯍꯟꯕꯗ ꯅꯪꯁꯨ ꯑꯄꯥꯝꯕ ꯒꯦꯝꯅꯤꯗ ꯅꯪ ꯁꯥꯟꯅꯩꯖꯦ
ꯑꯩꯅ ꯄꯥꯝꯗꯦ ꯍꯥꯏꯔꯗꯤ ꯑꯗꯣ ꯑꯩꯅ ꯄꯥꯝꯗꯦ ꯍꯥꯏꯖꯤꯟꯅꯔꯗꯤ ꯅꯪꯉꯣꯟꯗ
ꯗꯨꯗꯤ ꯀꯛꯈ꯭ꯔꯒꯦ ꯑꯩ ꯃꯊꯪꯁꯨ ꯂꯥꯛꯑꯔꯣꯏ ꯅꯪ ꯄꯥꯝꯗꯦ ꯍꯥꯏꯕꯒꯤ
ꯁꯥꯟꯅꯕ ꯌꯥꯗꯕ꯭ꯔꯥ
ꯑꯩ ꯀꯛꯈ꯭ꯔꯗꯝꯅꯤ ꯀꯛꯑꯒꯦꯀꯣ
ꯀꯩꯒꯤꯅꯣ ꯅꯪꯅ ꯅꯪꯅ ꯄꯥꯝꯃꯤꯗꯨꯗꯤ
ꯑꯩ ꯄꯥꯝꯗꯦ ꯑꯩ ꯍꯥꯞꯄꯒꯦ ꯑꯩꯒꯤ ꯐꯦꯚꯔꯥꯏꯠ ꯒꯦꯝꯗꯣ ꯑꯣꯏꯔꯝꯅꯦ ꯑꯗꯩ ꯍꯦꯟꯕꯗꯤ ꯐꯪꯉꯔꯣꯏꯌꯦ ꯀꯃꯥꯏꯅ ꯀꯥꯟꯅꯗꯦ ꯍꯥꯏꯔꯤꯕ ꯒ꯭ꯔꯥꯐꯤꯛꯃꯛꯀꯤ ꯁꯛꯇꯥꯗꯨꯒ
ꯌꯥꯗꯦ ꯆꯣꯡꯕ ꯌꯥ ꯌꯧ ꯉꯝꯗ꯭ꯔꯦ ꯌꯥꯗ꯭ꯔꯦ ꯁꯤ ꯁꯤ ꯑꯍꯨꯝꯁꯤꯅ ꯂꯣꯏꯔꯦꯕ ꯇꯨ ꯁꯤ ꯑꯍꯨꯝꯁꯤꯗꯩ ꯍꯦꯟ ꯀꯥꯕꯝ ꯂꯩꯇ꯭ꯔꯦꯕ ꯇꯣ ꯇꯣꯡꯕ ꯆꯣꯡꯕꯖꯨ ꯌꯥꯗ꯭ꯔꯦꯕ ꯁꯤꯗꯩ ꯆꯣꯡꯉꯨ ꯍꯥꯏꯅꯦ ꯃꯥꯏꯖꯦ ꯑꯁꯣꯝ ꯅꯥꯀꯟꯗꯩ ꯌꯦꯡꯒꯦ ꯑ ꯋꯥ ꯋꯥ ꯑꯗꯨꯝ ꯉꯥꯡꯕ ꯂꯦꯞꯀꯅꯣ
ꯎꯝ ꯂꯥꯞꯄꯩ ꯇꯥꯏꯞ ꯇꯧꯋꯦ ꯑꯗꯨꯗꯣ
ꯂꯥ ꯍꯥꯏꯗꯤ ꯑꯅꯛꯄꯖꯦ ꯂꯩꯇꯦꯕ ꯁꯤꯗꯩ ꯆꯣꯡꯉꯣ ꯍꯥꯏꯅꯦ ꯃꯣꯏ ꯍꯥꯏꯁꯦ ꯅꯠꯇ꯭ꯔꯒ ꯁꯤꯗ ꯆꯣꯡ ꯌꯥꯕ꯭ꯔꯥ ꯌꯦꯡꯁꯤꯀꯣ ꯌꯥꯏ ꯑꯗꯣ ꯁꯤꯗꯩ ꯍꯦꯟ ꯆꯠꯄ ꯌꯥꯗ꯭ꯔꯦ ꯆꯣꯡꯕꯗꯤ ꯌꯥꯏ ꯑꯗꯨꯒ ꯆꯠꯄꯗꯤ ꯌꯥꯗꯕ ꯁꯤꯗ ꯑꯣꯏꯅ ꯆꯣꯡꯉ ꯌꯦꯡꯒꯦ ꯌꯥꯗꯦ ꯍꯖꯤꯛꯀꯤꯗꯣ ꯆꯣꯡꯉꯣ ꯍꯥꯏꯅꯤꯡꯉꯤꯅꯦꯕ ꯈꯪꯗꯦ ꯑꯩꯅ ꯍꯩꯇꯕꯩꯔꯥ ꯆꯣꯡꯕ ꯌꯧꯕꯗꯕꯩꯔ ꯈꯪꯗꯦ ꯑꯗꯨꯝ
ꯇꯧꯏ ꯅꯠꯇ꯭ꯔꯣ
ꯇꯦ
ꯉꯁꯥꯏꯗꯣ ꯍꯧꯖꯤꯛꯀꯤ ꯅꯞ ꯃꯆꯤ ꯑꯃ ꯅꯞꯄꯗꯣ ꯑꯗꯨꯒ ꯑꯗꯨꯝ ꯆꯣꯡ ꯌꯥꯕ꯭ꯔꯥ ꯌꯦꯡꯉꯨ ꯀꯥꯏ
ꯁꯤꯔꯦ ꯌꯥꯔꯣ ꯎꯝ ꯌꯥꯔꯦ
ꯑꯗꯨꯅꯤ ꯃꯣꯏꯒꯤ ꯀꯣꯛꯁꯦ ꯁꯤꯃꯥꯏꯅ ꯇꯧꯕ ꯃꯥꯜꯂꯦꯕ ꯑꯩꯒꯤ ꯒꯦꯝꯅꯤꯅꯦ ꯁꯤꯖꯦ
ꯑꯗꯣ ꯅꯪꯅ ꯅꯪ ꯅꯪꯒꯤ ꯒꯦꯝ ꯑꯣꯏꯔ ꯅꯪ ꯁꯥꯟꯅꯗ꯭ꯔꯤ ꯀꯩꯒꯤ
ꯐꯦꯚꯣꯔꯥꯏꯠꯃꯛꯇꯤ ꯅꯠꯇꯕ ꯑꯈꯣꯏꯒꯤ ꯀꯦꯇꯥꯒꯣꯔꯤ ꯑꯩꯒꯤ ꯅꯨꯡꯉꯥꯏꯕ ꯀꯦꯇꯥꯒꯣꯔꯤ ꯃꯔꯛꯇꯗꯤ ꯌꯥꯎꯋꯦ
ꯑꯦ ꯑꯗꯨ ꯅꯨꯡꯉꯥꯏꯕ ꯃꯔꯛꯇꯗꯤ ꯌꯥꯎꯔꯒ ꯈ꯭ꯋꯥꯏ ꯅꯨꯡꯉꯥꯏꯇꯕ ꯑꯣꯏꯗꯕ ꯍꯥꯏꯔꯕ ꯍꯥ ꯍꯥꯏꯗꯤ ꯅꯨꯡꯉꯥꯏꯕ ꯃꯔꯛꯇꯗꯤ ꯌꯥꯎꯔ ꯈ꯭ꯋꯥꯏ ꯅꯨꯡꯉꯥꯏꯇꯕ ꯑꯣꯏꯌꯦ ꯍꯥꯏꯔꯕ
ꯅꯠꯇꯦ ꯃꯤ ꯅꯨꯡꯉꯥꯏꯕ ꯀꯩꯇꯥꯒꯣꯔꯤꯗ ꯆꯜꯂꯦꯃꯤ ꯅꯣꯏ ꯑꯥꯔꯇꯤꯑꯣꯝꯗꯧ ꯇꯧꯗꯦ ꯍꯥꯏꯕ
ꯀꯩꯒꯤꯅꯣ
ꯉꯥꯏꯕꯒꯤ
ꯅꯨꯡ ꯅꯨꯡꯉꯥꯏꯍꯟꯗ꯭ꯔꯗꯤ ꯑꯩꯅ
ꯀꯃꯥꯏꯅ ꯀꯜ ꯀꯤꯗꯨꯁꯨ ꯍꯥꯞꯀꯦ ꯇꯧꯋꯤꯅꯤꯅꯦ
ꯑꯗꯣ ꯍꯥꯞꯄ ꯌꯥꯗ꯭ꯔꯗꯤ
ꯌꯥꯏꯌꯦ ꯏꯁꯇꯣꯔꯦꯁ ꯄꯤꯛꯄꯅꯦ ꯍꯧꯖꯤꯛꯑꯗꯨꯝ ꯍꯥꯞꯄ ꯌꯥꯏꯌꯦ ꯑꯩꯅ ꯍꯥꯞꯅꯤꯡꯗꯦꯅ ꯍꯥꯞꯇꯕꯅꯦ꯫
ꯍꯞꯁꯦ ꯍꯥꯢꯔꯣ? ꯈꯪꯗꯦ ꯑꯩ ꯁꯥꯟꯅꯅꯤꯡꯗꯦ꯫
ꯑꯦ ꯁꯥꯟꯅ ꯅꯨꯡꯉꯥꯔꯝꯗꯤ ꯁꯤꯗꯩ ꯍꯦꯟꯅ꯫
ꯅꯨꯡꯉꯥꯏꯗꯨꯕ ꯃꯥꯟꯗꯦ ꯈꯪꯗꯦꯗꯣ꯫
ꯍꯥꯏꯗꯤ ꯅꯨꯡꯉꯥꯏꯗꯨꯕꯗꯤ ꯃꯥꯟꯗꯦ ꯍꯥꯏꯗꯤ ꯂꯦꯇꯦꯁꯅꯤꯅ ꯁꯤꯅ꯫ ꯑꯗꯨꯅ ꯈꯔ ꯑꯔꯤꯕ ꯑꯣꯏꯗꯅ ꯑꯗꯨꯒꯤ ꯑꯗꯨꯃꯥꯏꯅ ꯂꯦꯇꯦꯁꯅ ꯍꯦꯟꯅꯥ ꯅꯨꯡꯉꯥꯏꯗꯅ꯫ ꯑꯗꯣ ꯈꯪꯗꯦ ꯅꯪꯒꯤ ꯃꯣꯠꯇꯁꯨ ꯂꯩꯕ ꯌꯥꯏ ꯍꯥꯏꯗꯤ ꯂꯥꯁ ꯋꯥꯟꯒ ꯇꯨꯒꯅꯤ꯫
ꯎꯝ
ꯂꯦꯇꯦꯁꯇꯤ ꯇꯨꯅ ꯑꯣꯏꯗꯅ ꯑꯗꯨ ꯑꯣꯏꯔꯁꯨ ꯁꯥꯟꯅꯕꯗꯤ ꯑꯩꯅ ꯋꯥꯅ ꯑꯗꯨꯝ ꯀꯩ ꯍꯥꯢꯅꯣ꯫
ꯑꯗꯨ ꯋꯥꯟꯗꯔꯣ ꯀꯩꯅꯣ ꯑꯃ ꯀꯩꯅꯣ ꯇꯥꯕꯗꯣ? ꯌ꯭ꯥꯔꯒꯤ ꯒꯦꯝ ꯑꯣꯐ ꯗ ꯌ꯭ꯥꯔ ꯇꯥꯕꯗꯣ꯫ ꯋꯥꯟꯗꯔꯕ? ꯑꯥ
ꯅꯣꯏꯒꯤ ꯑꯥ ꯁꯦꯀꯤꯔꯣ ꯄꯨꯊꯣꯔꯛꯑꯦ ꯑꯗꯨꯝ ꯇꯥꯏ ꯑꯦꯜꯗꯦꯟ ꯄꯨꯊꯣꯔꯛꯑꯦ ꯑꯗꯨꯝ꯫
ꯑꯥ
ꯑꯗꯨ ꯆꯞ ꯃꯥꯟꯅꯩꯃꯦ ꯃꯣꯏꯁꯦ ꯑꯔꯥꯏꯕ ꯄꯣꯠ ꯅꯠꯇꯦ ꯍꯥꯏꯕꯥ ꯊꯦꯛꯄꯨ ꯊꯣꯛꯑꯗꯤ ꯑꯗꯨꯝ ꯂꯧꯔꯒꯦꯁꯦ ꯑꯗꯨꯅꯤ ꯍꯥꯏꯕ꯫
ꯑꯥ ꯂꯧꯎꯗꯔꯥꯗꯤ꯫
ꯀꯃꯥꯏꯅ ꯂꯧꯔꯣꯏꯗꯩꯅꯣ꯫
ꯑꯩꯁꯨ ꯈꯪꯗꯦ꯫
ꯅꯪ ꯁꯦꯀꯤꯔꯣ ꯂꯧꯔꯣꯏꯗꯕꯒꯤ ꯃꯔꯝꯒ ꯂꯩꯕ꯭ꯔꯥ?
ꯂꯩ꯫
ꯍꯥꯏꯔꯛꯑꯣꯅꯦ ꯅꯪ ꯕꯥꯜꯗꯨꯔꯒ ꯇꯧꯅꯔꯣꯅꯦ꯫ ꯅꯠꯇ꯭ꯔꯁꯨ ꯅꯪ ꯔꯣꯛꯅꯣ ꯊꯣꯔꯒꯗꯨ ꯇꯧꯅꯔꯣꯅꯦ꯫ ꯀꯔꯝꯕꯅꯣ?
ꯔꯦꯛꯅꯔꯣꯛ ꯈꯣꯏꯗꯨꯅ ꯔꯦꯛꯅꯔꯣꯛꯅ ꯍꯦꯜꯂꯦ꯫
ꯀꯝꯃꯥꯏꯅ? ꯎ ꯑꯍ
ꯑꯗꯨ ꯀꯜꯂꯤꯗꯨꯗꯤ꯫
ꯃꯥ ꯀꯜꯍꯜꯂꯤꯗꯣ ꯑꯗꯨ ꯀꯩꯒꯤꯅꯣ ꯁꯤꯅꯤꯗ?
ꯑꯦ ꯑꯗꯨ ꯃꯥꯒꯤ ꯄꯋ꯭ꯥꯔ ꯑꯣꯏꯕꯩ꯫
ꯎꯝ ꯏꯁ ꯇꯧꯕ ꯗꯨꯔꯣꯕꯥ ꯅꯪꯅ ꯄꯥꯝꯃꯤꯁꯦ꯫
ꯑꯗꯨ ꯅꯠꯇꯦ ꯍꯦ ꯆꯠ ꯆꯠ ꯇꯧꯔ ꯇꯧꯕꯗꯣ ꯑꯗꯨꯅꯦ ꯑꯩꯅ ꯄꯥꯝꯃꯤꯁꯦ꯫
ꯑꯗꯩ ꯍꯦꯟꯅ ꯀꯟꯕ꯫ ꯏꯔꯨꯖꯔꯥ ꯀꯥꯔꯛꯄꯗꯨ ꯈꯪꯕꯔꯥ? ꯎꯝ ꯍꯥꯏꯗꯤ ꯏꯔꯨꯖꯕ ꯃꯊꯟꯗ ꯑꯗꯨꯅꯦ ꯃꯥꯗꯤ ꯃꯦꯟ ꯚꯤꯂꯤꯌ꯭ꯦꯟꯅꯤ ꯑꯣꯏꯗꯣ ꯒꯦꯝꯗꯨꯒꯤ꯫ ꯑꯗꯨꯗꯤ ꯁꯥꯏꯠ ꯀꯦꯔꯦꯛꯇꯔ ꯃꯥꯈꯧꯔꯤ ꯐꯥꯎ ꯃꯦꯠꯇꯔꯤ ꯃꯤꯝꯈꯤꯕ ꯍꯥꯏꯇꯥꯔꯦ꯫ ꯑꯗꯨꯅꯦ ꯍꯥꯌꯁꯦ ꯑꯩꯅ ꯍꯥꯏꯗꯨ ꯃꯦꯠꯀꯦ ꯇꯧ ꯃꯃꯤꯠ ꯃꯝꯈꯤꯕ ꯍꯥꯏꯇꯥꯔꯦ
ꯅꯣꯛꯅꯤꯡꯕ ꯍꯥꯏꯇꯥꯔꯦ ꯑꯗꯨ ꯅꯨꯄꯥꯗꯨ ꯁꯨꯟꯁꯥꯏꯟ ꯒꯥꯗꯤ ꯌꯥꯝ ꯇꯧꯔꯝꯗꯥꯏ꯫
ꯅꯠ ꯇꯧꯗꯦ
ꯑꯗꯨꯗꯤ ꯉꯁꯥꯏ ꯍꯧꯖꯤꯛꯀꯤ ꯗꯨ ꯁꯤꯗ ꯂꯥꯡꯉꯝꯗꯧꯕꫭꯠꯅꯤ ꯅꯪ ꯐ꯭ꯔꯤꯗ ꯑꯃ ꯂꯪꯊꯣꯛꯈ꯭ꯔꯤꯗꯣ
ꯑꯗꯨ ꯃꯣꯏꯗꯤ ꯁꯨꯃꯥꯏꯟ ꯀꯥꯞ ꯀꯥꯞ ꯍꯥꯠꯀꯦ ꯇꯧ ꯄꯥꯟꯕ꯭ꯋꯥꯏ
ꯁꯤꯔꯗꯝꯅꯤ
ꯇꯨ ꯃꯣꯏ ꯏꯟꯅꯩꯑꯕ ꯁꯥꯊꯤ ꯃꯣꯏ ꯑꯦꯔꯥ
ꯅꯪ ꯁꯤꯔꯗꯝꯅꯤ
ꯑꯩꯅ ꯁꯤꯕ ꯍꯥꯏꯗꯨꯗꯤ ꯑꯣꯏꯊ꯭ꯔꯣꯛꯇ꯭ꯔꯄꯣꯠꯅꯤ ꯍꯟꯗꯛ ꯃꯄꯣꯛꯀꯤ ꯅꯨꯃꯤꯗꯥꯡꯗ ꯅꯠꯇꯅ ꯂꯣꯏꯗꯤ ꯂꯣꯏꯗꯣꯏꯅꯦ ꯑꯗꯨ ꯅꯨꯃꯤꯗꯥꯡꯗꯅꯤ ꯃꯥꯟꯅꯗꯦ ꯑꯗꯣ ꯚꯣꯂꯣꯇꯥꯏꯜꯗꯣ ꯀꯌꯥꯝ ꯁꯥꯊꯤ ꯅꯪ ꯈꯪꯗ꯭ꯔꯤ ꯆꯤꯡ ꯍꯥꯏꯕꯗ ꯆꯤꯡ ꯍꯥꯏꯕꯗ ꯂꯣꯏꯗꯦ ꯎꯈ꯭ꯔꯥ ꯀꯥꯟꯗ ꯃꯥꯏ ꯃꯈꯨꯋꯣꯡ ꯃꯈꫭꯜ ꯑꯃ ꯊꯣꯛꯄꯅꯤ ꯑꯗꯨ ꯇꯧꯔꯀꯥꯟ ꯂꯣꯏꯔꯦꯗꯨꯝ
ꯑꯩꯗꯤ ꯃꯥꯖꯦ ꯔꯦꯁꯇ ꯒꯥꯔꯤ ꯊꯧꯋꯦ ꯋꫭꯡ ꯋꫭꯡ ꯇꯧꯏꯔꯕ
ꯒꯥꯔꯤ ꯑꯥ ꯎꯝ